ꯎ ꯅꯕ꯭ꯔꯣ ꯆꯥꯁꯤꯕ ꯖꯥꯁꯤꯕꯨ ꯇꯨꯝꯂꯕ꯭ꯔꯣ
ꯇꯨꯝꯒꯦ ꯇꯨꯝꯒꯦ ꯇꯧꯔꯝꯕꯅꯤꯅꯦ ꯅꯨꯡꯁꯤꯠ ꯅꯨꯡꯁꯤꯠ ꯁꯤꯠꯄ ꯍꯧꯔꯦ ꯑꯃꯨꯛ ꯈꯨꯟꯗ ꯅꯣꯡꯁꯨ ꯆꯨꯕ
ꯌꯥꯝ ꯀꯟꯅ ꯆꯨꯕ꯭ꯔꯣ
ꯌꯥꯎ ꯅꯨꯡꯁꯤꯠ ꯅꯨꯡꯁꯤꯠ ꯌꯥꯎꯕꯅꯤꯅ ꯀꯟꯅꯗꯤ ꯆꯨꯗꯦ ꯂꯤꯂꯤ ꯍꯨꯝꯕ ꯃꯥꯂꯪꯕꯒꯤ ꯇꯥꯏꯞꯇ
ꯆꯨ ꯆꯨꯔꯗꯤ ꯌꯥꯝ ꯆꯨꯋꯣ ꯍꯥꯏꯕꯅꯤ ꯉꯁꯥꯏ ꯂꯧꯗꯗꯤ ꯌꯥꯝ ꯆꯨꯌꯦ ꯍꯥꯏꯕꯨ ꯌꯨꯝꯗꯗꯤ ꯆꯨꯗꯦ ꯍꯥꯏꯅꯦ ꯗ꯭ꯔꯝ ꯈꯤꯟꯕꯗꯨ ꯏꯁꯤꯡ ꯑꯝꯇ ꯂꯩꯔꯝꯗꯦ ꯍꯥꯏ
ꯍꯝ
ꯑꯁ ꯂꯧꯗꯗꯤ ꯊꯕꯛ ꯁꯨ ꯌꯥꯗꯅ ꯄꯨꯡ ꯑꯃ ꯃꯈꯥꯏꯒꯨꯝꯕ ꯄ꯭ꯂꯥꯁꯇꯤꯛ ꯄꯥꯏꯔꯒ ꯂꯦꯞꯄꯅꯤꯅꯦ ꯂꯧꯁꯪꯁꯨ ꯁꯥꯗꯦ ꯑꯁ
ꯁꯥꯒꯗꯕꯅꯤ ꯂꯧꯁꯪꯗꯤ
ꯀꯨꯞꯅꯕ ꯂꯩꯇꯕ
ꯂꯐꯣꯏ ꯃꯉꯥꯒꯨꯝꯕ ꯊꯥꯔꯣ ꯀꯩꯅꯣ ꯑꯗꯨꯅꯤ
ꯑꯗꯨꯁꯨ ꯑꯃꯨꯛ ꯁꯪꯗ
ꯃꯣꯏꯁꯨ ꯊꯕꯛ ꯑꯁ ꯅꯨꯡꯇꯤꯒꯤ ꯊꯕꯛ ꯆꯄ꯭ꯔꯅꯤ
ꯍꯥ
ꯅꯨꯡꯇꯤꯒꯤ ꯊꯕꯛ ꯆꯠꯄ꯭ꯔꯣ ꯊꯕꯛ ꯌꯥꯝ ꯆꯤꯟꯕ ꯃꯥꯜꯂꯦꯗꯀꯣ
ꯅꯨꯡꯇꯤꯒꯤ ꯆꯠꯂꯦ ꯍꯣꯏ ꯊꯕꯛ ꯆꯠꯇ꯭ꯔꯗꯤ ꯑ ꯁꯤꯡꯒꯤ ꯂꯧ ꯀꯔꯤ ꯀꯔꯥ ꯊꯥꯕꯗꯨ ꯍꯟꯗꯛ ꯑꯩ ꯀꯣꯕꯤ ꯊꯥꯁꯦꯔꯅ ꯇꯧꯔꯝꯕꯅꯦꯕ ꯄꯨꯈ꯭ꯔꯤ ꯃꯅꯥꯛꯇ
ꯊꯥ
ꯃꯔꯨ ꯂꯧꯅꯤꯡꯉꯥꯏ ꯃꯔꯨ ꯄꯤꯀꯦꯠ ꯑꯃꯗꯤ ꯂꯩꯔ ꯆꯅꯤ ꯆꯍꯨꯝ ꯈꯛꯇꯅꯤ ꯍꯥꯏꯅ ꯍꯥꯜꯂꯤꯗꯣ
ꯆꯅꯤ ꯆꯍꯨꯝ ꯐꯥꯔꯗꯨ ꯌꯥꯔꯦꯗ
ꯌꯣꯟꯅꯤꯡꯉꯥꯏꯕꯨ
ꯊꯥꯕ ꯃꯐꯝ ꯂꯩꯒꯗ꯭ꯔꯅꯤ
ꯂꯩꯗ ꯑꯩ ꯇꯦꯔꯦꯁ ꯀꯩꯅꯣ ꯇꯧꯅꯤꯕ
ꯑꯗꯣ ꯊꯥꯔꯣ ꯏꯁꯤꯡꯁꯨ ꯂꯩꯔꯦ ꯌꯥꯔꯦ
ꯏꯁꯤꯡ ꯑꯦ ꯏꯟꯖꯥꯡ ꯅꯥꯄꯤ ꯊꯥꯅꯕ ꯑꯗꯨꯝ ꯍꯥꯔ ꯁꯤꯖꯤꯟꯅꯗ꯭ꯔꯁꯨ ꯌꯥꯏꯌꯦꯕ ꯑꯩꯈꯣꯏ ꯂꯩꯕꯥꯛꯁꯤꯗꯤ ꯂꯩꯕꯥꯛ ꯍꯥꯔ ꯌꯥꯝ ꯂꯩꯕ ꯑꯁ ꯈꯥꯃꯦꯟ ꯈꯥꯃꯦꯟꯁꯨ ꯌꯥꯝ ꯐꯩꯌꯦ ꯖꯒꯥ ꯈꯔ ꯐꯕ ꯃꯐꯝꯗꯣ ꯁꯤ ꯀꯩꯅꯣ ꯍꯣꯏꯅ ꯁꯤꯡ ꯊꯥꯕꯗꯣ ꯂꯧꯗ꯭ꯔꯤꯕ
ꯐꯖꯅ ꯊꯥꯔꯣ ꯑꯃ ꯑꯅꯤ ꯂꯩꯥꯔꯗꯤ ꯀꯔꯤ ꯀꯔꯤ ꯃꯆꯥꯥ ꯇꯁꯨ
ꯑꯩ ꯑꯗꯨꯒꯤ ꯄ꯭ꯂꯥꯟꯗ ꯂꯩꯔꯕꯅꯤ ꯑꯗꯨꯗꯒꯤ ꯑꯩꯈꯣꯏ ꯄꯨꯣꯊꯣꯛꯑꯒ ꯏꯟꯖꯥꯡ ꯅꯨꯄꯤ ꯊꯥꯔꯒ ꯒꯥꯔꯤ ꯑꯃ ꯂꯩꯔꯗꯤ ꯂꯨꯄꯥ ꯂꯤꯁꯤꯡ ꯑꯅꯤ ꯑꯍꯨꯝꯒꯤ ꯈꯛꯇ ꯑꯣꯏꯔꯁꯨ ꯆꯠꯄ ꯌꯥꯏꯗꯅ
ꯑꯩꯁꯨ ꯈꯜꯂꯤꯅꯤꯅꯦ ꯅꯦꯛꯁꯇ
ꯅꯪꯒꯤ ꯀꯣꯝꯂꯥꯗꯁꯨ ꯑꯁ ꯍꯤꯗꯥꯛ ꯅꯍꯥꯟ ꯀꯥꯞꯄꯗꯨ ꯁꯤꯕ ꯍꯧꯔꯕꯅꯤ ꯅꯥꯄꯤꯗꯣ ꯃꯔꯛ ꯃꯔꯛꯇꯗꯤ ꯀꯥꯞꯇꯕ ꯃꯥꯜꯂꯦ ꯈꯔ ꯀꯩꯅꯣ ꯇꯧꯕꯅꯤꯅ ꯒ꯭ꯔꯤꯟꯗ ꯂꯩꯅꯦ ꯈꯔꯗꯤ ꯇꯥꯕ꯭ꯔꯣ
ꯑ ꯀꯔꯤ ꯍꯥꯏꯅꯣ ꯑꯗꯨ ꯄꯥꯝꯕꯤꯗꯨꯣ ꯂꯩꯔꯤꯕ꯭ꯔꯣ ꯑ ꯑ
ꯇꯤꯟ
ꯄꯣꯃꯒ꯭ꯔꯅꯦꯇꯦ ꯄꯥꯝꯕꯤꯗꯣ
ꯑꯁ ꯅꯪꯒꯤꯗꯨꯗꯤ ꯏꯌꯥꯝꯕ ꯁꯤꯈ꯭ꯔꯖꯥꯠꯅꯤꯅ ꯑꯅꯤ ꯑꯍꯨꯝ ꯃꯔꯤ ꯃꯉꯥꯗꯤ ꯀꯩꯅꯣꯗꯅꯤꯗꯅ ꯈꯔ ꯄ꯭ꯂꯦꯟ ꯖꯒꯥ ꯈꯔ ꯐꯕ ꯑꯃ ꯐꯝꯗꯅꯤ ꯑꯗꯨꯅ ꯐꯥꯕꯗꯣ
ꯎꯝ ꯃꯥ ꯗꯤ ꯗꯤ ꯌꯥꯝ ꯆꯥꯎꯈ꯭ꯔꯕꯅꯦ ꯑꯩ ꯂꯩ ꯀꯥꯟꯗ
ꯆꯥꯎꯔꯦ ꯂꯩ ꯁꯥꯠ ꯁꯥꯠꯇ ꯁꯥꯠꯂꯕꯅꯤ ꯈꯔꯗꯤ ꯒꯤꯍꯣꯝꯗꯤ ꯍꯀꯨꯝꯗꯨꯗꯤ ꯀꯤꯍꯣꯝꯗꯤ ꯐꯖꯅ ꯆꯥꯔꯦ ꯁꯟ ꯄꯨꯟꯕꯒꯤꯀꯣ
ꯎꯝ
ꯑꯁ ꯂꯣꯏꯅ ꯀꯩꯅꯣ ꯇꯧꯕ ꯎ ꯄꯥꯝꯕꯤꯁꯤꯡ ꯈꯔ ꯁꯟ ꯊꯧꯔꯤꯅ ꯀꯩꯅꯣ ꯇꯧꯔꯥ ꯈꯪꯉꯤ
ꯀꯥꯅꯥꯅ ꯁꯄꯅꯤꯕ ꯑꯗꯨꯗ
ꯖꯒꯣꯠ ꯆꯥꯗꯕ ꯃꯤꯁꯤꯡ ꯁꯟꯊꯥꯐꯝ ꯅꯠꯇꯦ ꯍꯥꯏꯔꯒ
ꯍ
ꯅꯣꯏ ꯃꯈꯥꯔꯣꯝꯒꯤ ꯅꯣꯏ ꯃꯈꯥꯔꯣꯝꯒꯤ ꯅꯄꯥꯎꯗꯨ ꯑꯗꯨꯁꯨ ꯒꯌ꯭ꯥꯟ ꯇꯥꯗꯦ ꯅꯦꯍꯦ ꯋꯥꯔꯤ ꯁꯥꯕꯗ ꯈꯛ ꯈꯛ ꯇꯧꯕꯗꯨ ꯁꯅꯤꯡꯕꯅꯤ ꯑꯩ ꯅꯍꯥꯟ ꯃꯣꯏ ꯁꯟꯗꯨꯁꯨ ꯖꯒꯣꯠ ꯆꯥꯔꯗꯤ ꯐꯒꯗꯕꯅꯣ
ꯍ ꯁꯔ ꯃꯤ
ꯑꯩꯅꯣ ꯏꯨꯚ ꯑꯦꯟ ꯁꯤ ꯄꯥꯔꯇꯤꯗꯨꯅ ꯆꯞ ꯃꯥꯟꯅꯕ ꯀꯥꯡꯕꯨꯅꯤꯅꯦ ꯃꯣꯏꯁꯤꯗꯤ
ꯝ
ꯃꯤꯌꯥꯝꯕ ꯑꯍꯟꯒꯤꯗꯨꯗꯤ ꯆꯥꯎꯕ ꯌꯥꯗꯕꯒꯤ ꯌꯥꯝ ꯅꯨꯡꯉꯥꯏꯇꯕꯅꯤꯅꯦ ꯃꯥꯁꯨ ꯌꯥꯝꯕ ꯇꯣꯝꯕꯒꯤꯗꯨꯗꯤ ꯈꯔ ꯐꯩ ꯍꯥꯏꯕꯨꯁꯨ ꯇꯜꯂꯦ ꯅꯍꯥꯟꯁꯨ ꯂꯣꯏꯔꯝꯗꯕꯒꯤ ꯑꯩ ꯍꯤꯗꯥꯛ ꯀꯥꯞꯄꯤꯈ꯭ꯔꯕꯅꯤꯅ
ꯁꯥꯎꯕ ꯀꯩꯗꯨꯗꯤ ꯑ ꯂꯩꯔꯒ ꯊꯥꯕ ꯑꯣꯏꯔꯝꯅꯤꯀꯣ ꯑꯗꯨꯅ ꯃꯤ
ꯎꯝ ꯅꯪ ꯏꯗꯨꯅ ꯈ꯭ꯔꯔ ꯐꯥꯖ ꯈ꯭ꯔꯦꯗ ꯄꯥꯝꯕꯤꯗꯣ ꯅꯪꯒꯤꯗꯨꯅ ꯐꯖꯈ꯭ꯔꯦ ꯑꯩꯒꯤꯗꯨꯗꯤ ꯀꯣꯝꯂꯥ ꯃꯥꯟꯕꯤ ꯉꯥꯛꯇ ꯉꯁꯤ ꯑꯦ ꯀꯨꯝꯁꯤꯗꯤ ꯈꯔꯗꯤ ꯁꯥꯠꯄꯅꯦꯕ ꯅꯣꯡ ꯆꯨꯕꯗ ꯂꯣꯏ ꯀꯦꯟꯈ꯭ꯔꯣꯖꯥ ꯈꯪ ꯈꯔꯗꯤ ꯁꯥꯠꯄꯅꯦꯕ ꯀꯩꯅꯣ ꯔꯣꯝꯗ ꯔꯤꯝꯄꯥꯟ ꯔꯣꯝꯗꯒꯤꯗꯣ ꯄꯥꯝꯕꯤ ꯈꯔ ꯆꯥꯎꯧꯕꯗ ꯉꯁꯤ ꯂꯂꯣꯟꯕꯤꯁꯤꯡꯗ ꯍꯤꯗꯥꯛ ꯈꯔ ꯄꯨꯔꯛꯑꯣ ꯍꯥꯏꯈꯤꯕꯅꯤ ꯇꯤꯟ ꯆꯪꯗꯅꯕ ꯍꯤꯗꯥꯛ ꯀꯥꯞꯄꯤꯒꯦ ꯇꯧꯕ
ꯂꯤꯆꯤ ꯂꯤꯆꯤꯁꯨ ꯐꯒꯗꯕ ꯃꯥꯜꯂꯦꯗ ꯀꯣ
ꯂꯤꯦꯆꯤꯁꯨ ꯇꯤꯟ ꯌꯥꯝ ꯆꯪꯉꯤꯗ ꯎꯝ
ꯍ ꯊ ꯑꯟꯗ꯭ꯔꯣ ꯍꯟꯗ
ꯂꯥꯏꯌꯔꯤꯡ ꯇꯧꯕꯅꯤꯅꯦ ꯀꯣꯂꯣꯝ ꯇꯧꯕꯅꯤꯕ ꯃꯣꯏꯁꯨ ꯐꯖꯅ ꯀꯩꯅꯣ ꯇꯧꯗꯦꯅꯦ ꯄꯨꯟꯁꯤꯗꯤ ꯃꯤꯒꯤꯗꯤ ꯆꯥꯟꯅꯈ꯭ꯔꯦ ꯃꯣꯏꯒꯤꯗꯤ ꯆꯥꯎꯁꯨ ꯆꯥꯎꯗꯦ ꯊꯦꯡꯅ ꯍꯦꯛꯄꯒꯤꯔ ꯈꯪꯗꯦꯅꯦ ꯊꯦꯡ ꯊꯦꯡ ꯍꯦꯛꯏꯕ ꯃꯣꯏꯗꯤ ꯐꯥꯔꯁꯇꯒꯤ ꯇꯗꯨ ꯉꯥ ꯃꯈꯥꯔꯣꯝ ꯃꯣꯏꯒꯤꯗꯤ ꯂꯣꯏ ꯀꯩꯅꯣ ꯇꯧꯈ꯭ꯦꯅꯤ ꯌꯣꯟꯕ ꯂꯣꯏꯈ꯭ꯔꯤꯅꯤ
ꯂꯗꯤꯆꯤ ꯀꯨꯝꯀꯥꯏ
ꯑꯩ
ꯏꯍꯣ ꯑꯩꯗꯤ ꯑꯩꯒꯤ ꯃꯈꯥꯗꯣ
ꯎꯝ
ꯑꯗꯨꯗ ꯀꯤꯍꯣꯝ ꯊꯥꯅꯤꯡꯉꯥꯏ ꯀꯩꯅꯣ ꯄꯥꯎꯁꯦ ꯐꯝꯅꯤꯡꯅꯤꯡꯤ ꯅꯨꯡ ꯈꯔ ꯌꯥꯝꯅꯤꯅ ꯈꯔ ꯐꯥꯀꯗꯕ ꯃꯥꯜꯂꯦ ꯑꯩꯈꯣꯏꯗ
ꯀꯤꯌꯣꯝ ꯊꯥꯕꯁꯤꯗꯤ ꯍꯟꯗꯛꯇꯤ ꯌꯥꯝ ꯇꯣꯡꯒꯗꯧ ꯃꯥꯥꯟꯜꯂꯤꯦꯗ
ꯊꯝꯗꯤ ꯊꯝꯗ꯭ꯔꯣ
ꯊꯨꯝꯅꯤ ꯊꯨꯝꯅꯤ ꯆꯥꯎꯁꯨ ꯆꯥꯎꯋꯦ ꯅꯪꯒꯤ ꯍꯦꯔꯣꯄꯣꯛꯇꯨꯗꯤ ꯌꯥꯗ꯭ꯔꯔꯤꯗ
ꯃ
ꯅꯠꯇꯦ ꯀꯩꯅꯣꯗꯣ ꯃꯣꯏ ꯁꯥꯡꯗꯣꯛꯇ꯭ꯔꯦꯕ ꯃꯣꯏ ꯑꯩ ꯅꯍꯥꯟ ꯄꯨꯅꯤꯡ ꯄꯨꯛꯅꯤꯡ ꯁꯤꯖꯔ ꯑꯣꯗꯔ ꯇꯧꯕꯗꯣ ꯂꯥꯛꯑꯗꯤ ꯐꯖꯅ ꯀꯛꯄꯤꯒꯦ ꯇꯧꯕꯅꯤ ꯀꯣꯝꯂꯥ ꯄꯥꯝꯕꯤ ꯃꯈꯥ ꯁꯤꯡꯗꯣ ꯄꯥꯝꯕꯤꯁꯤꯡꯗ ꯂꯣꯏ ꯀꯛꯊꯔꯒꯦ ꯈꯟꯕꯅꯤ ꯑ ꯁꯤꯖꯔꯗꯨ ꯂꯩꯔꯗꯤ ꯀꯇꯤꯗꯨ ꯂꯩꯔꯗꯤ ꯄꯨꯔ ꯅꯨꯡꯉꯥꯏꯅꯤ
ꯗꯤꯂꯤꯕꯔꯤ ꯂꯥꯛꯈ ꯔꯣꯕꯔꯣ
ꯈꯪꯗꯦ ꯀꯥꯏꯗꯅꯣ ꯌꯧꯔꯦ ꯍꯥꯏꯕꯅꯦ ꯒꯨꯍꯥꯇꯤꯔ ꯕꯣꯠꯇꯤ ꯅꯠꯇꯦꯗ ꯒꯥꯔꯤ ꯒꯥꯔꯤꯗ ꯆꯜꯂꯤꯠꯂꯤ ꯑꯩꯁꯨ ꯌꯦꯡꯁꯨ ꯌꯦꯡꯗ꯭ꯔꯦ ꯇꯥꯡ ꯇꯔꯦꯠ ꯅꯤꯄꯥꯜ ꯑꯗꯨꯋꯥꯏꯗ ꯂꯥꯛꯒꯗꯧ ꯃꯥꯜꯂꯤ ꯒꯨꯍꯥꯇꯤ ꯌꯥꯎꯔꯦ ꯍꯥꯏ ꯍꯟꯗꯛ ꯁꯤꯗ ꯏꯔꯥꯡ ꯂꯩꯕꯒꯤ ꯗꯤꯂꯤꯕꯔꯤ ꯇꯧꯗꯦ ꯍꯥꯏꯕꯅꯤꯅ ꯈꯪꯗꯦ ꯌꯧꯔꯣꯏꯗ꯭ꯔꯣ ꯌꯧꯔꯣꯏꯗ꯭ꯔꯣ ꯄꯥꯝꯗꯨꯗꯤ ꯑꯩꯅ ꯃꯤꯒꯤ ꯊꯨꯒꯥꯏꯕꯤꯕꯒꯤ ꯑꯃꯨꯛ ꯂꯧꯕꯤꯒꯦ ꯇꯧꯕꯅꯤꯅ ꯑꯩꯁꯨ ꯄꯥꯝꯅꯤ ꯄꯥꯝꯃꯅꯦꯕ ꯄꯥꯝꯕꯤ ꯊꯤꯔꯀꯥꯗꯕ ꯃꯁꯥ ꯃꯁꯥ
ꯇꯥꯄꯗꯒꯤ ꯑꯅꯤ ꯇꯧꯔꯁꯨ ꯌꯥꯏ
ꯑꯩ ꯄꯣꯠꯇꯣ ꯑꯅꯤ ꯁꯦꯠ ꯑꯦ ꯑꯅꯤꯗꯗꯤ ꯂꯧꯕ ꯌꯥꯒꯦ ꯂꯧꯅꯤꯉꯥꯏꯗꯤ ꯈꯟꯕꯅꯦꯕ